ꯎꯝ
ꯎꯝ ꯇꯥꯕ꯭ꯔꯥ
ꯑꯣ ꯍꯧꯖꯤꯛꯇꯣ ꯏꯃꯥꯟꯕꯤꯗꯣ ꯃꯆꯥ ꯌꯥꯝꯕꯗꯣ ꯂꯥꯛꯀꯦꯅ ꯍꯥꯏꯕ
ꯑꯣ
ꯂꯥꯛꯀꯗꯕꯗꯣ ꯃꯥꯅ ꯉꯁꯥꯏ ꯑꯥꯐꯇꯔꯅꯨꯟ ꯅꯦꯞ ꯂꯧꯕꯗꯣ ꯇꯨꯝꯕꯗꯣ ꯍꯦꯟꯖꯤꯟꯅ ꯇꯨꯝꯊꯣꯛꯈ꯭ꯔꯕ ꯑꯗꯣ ꯑꯩꯅ ꯃꯥꯅ ꯑꯃꯨꯛ ꯂꯥꯛꯄ ꯌꯥꯕꯥ ꯭ꯔꯥ ꯍꯥꯏꯅ ꯑꯩ ꯀꯥꯏꯗ ꯂꯥꯛꯑꯣ ꯂꯥꯛꯑꯣ ꯍꯥꯏꯈꯤꯕꯅꯦꯕ ꯑꯗꯣ ꯃꯋꯥꯁꯨ ꯊꯕꯛ ꯆꯠꯀꯗꯕ ꯂꯩ ꯑꯗꯨꯅ ꯃꯋꯥꯒ ꯂꯥꯛꯃꯤꯟꯅꯔꯒ ꯑꯃꯨꯛ ꯍꯟꯃꯤꯟꯅꯅꯤꯡꯉꯥꯏ ꯃꯆꯥꯁꯤꯡ ꯁꯤꯡꯗꯣ ꯑꯁꯤꯗ ꯄꯤꯖꯔꯒꯦꯅ ꯍꯥꯏꯕ ꯅꯨꯡꯊꯤꯜꯒꯤ ꯆꯥꯛ ꯏꯟꯁꯥꯡ ꯆꯥꯕꯗꯣ ꯑꯗꯨꯒꯤ
ꯅꯣꯏ ꯆꯥꯃꯤꯟꯅꯗꯣꯏꯔꯕ
ꯎꯝ ꯁꯤꯡꯖꯨ ꯁꯦꯝꯁꯤꯔꯅ
ꯑꯣ ꯑꯣ ꯅꯣꯏ ꯑꯠꯆꯥ ꯑꯠꯆꯥ ꯑꯠ ꯂꯥꯛꯇ꯭ꯔꯤꯕꯣ ꯍꯧꯖꯤꯛ ꯐꯥꯎ
ꯂꯥꯛꯇ꯭ꯔꯦ ꯑꯁꯃꯤ ꯃꯆꯥꯗꯨ ꯁꯦꯟꯅꯔꯂꯦ ꯑꯗꯨ ꯊꯣꯛꯅꯤꯡꯉꯦꯅ ꯊꯣꯛꯄ ꯌꯥꯔꯣꯏ
ꯎꯝ
ꯑꯗꯨꯗꯨꯒꯤꯗꯗꯗꯥ
ꯎꯝ
ꯉꯗꯦ
ꯑꯩ ꯆꯥꯛ ꯏꯟꯁꯥꯡ ꯆꯥꯕ ꯂꯣꯏꯔꯦ ꯍꯧꯖꯤꯛ ꯐꯝꯂꯝꯕꯅꯦ ꯑꯩ ꯉꯁꯤ ꯚꯦꯖꯤꯇꯦꯕꯜꯁ ꯑꯣꯏꯅ ꯆꯥꯔꯦꯗ ꯒ꯭ꯔꯤꯟ ꯂꯤꯐꯤ ꯚꯦꯖꯤꯇꯦꯕꯜꯁ ꯀꯣ
ꯆꯪꯕ꯭ꯔꯣ
ꯏꯟꯁꯥꯡ ꯅꯥꯄꯤ ꯃꯆꯥꯥ ꯕꯔꯦꯟꯖꯤꯗ ꯑꯣꯀꯔ ꯑꯗꯣ ꯑꯗꯨꯒ ꯆꯥꯔꯦ ꯍꯟꯗꯛꯆ ꯀꯥ ꯀꯩꯅꯣ ꯁꯦꯝꯁꯅ ꯇꯧꯕꯀꯣ
ꯏꯃꯥ ꯏꯄꯦꯝꯃ ꯏꯃ ꯏꯄꯦꯝꯃ ꯁꯥꯗꯥꯗꯨꯅ ꯁꯦꯝꯕꯁꯦ ꯀꯥꯏꯅ ꯃꯃꯤꯗꯔꯦ
ꯑꯦ ꯅꯪ ꯊꯥꯖꯗ꯭ꯔꯕꯣ ꯍꯥꯏꯁꯦ
ꯊꯖꯜ ꯊꯥꯖ ꯥꯕ ꯊꯥꯖꯗꯕꯒꯤ ꯋꯥ ꯅꯠꯇꯦ ꯀꯩꯗ ꯁꯦꯝꯗꯧꯔꯤ
ꯁꯤꯗꯤ ꯅꯨꯡꯃꯥꯥꯏꯇꯍꯦ
ꯀꯩꯗ ꯁꯦꯝꯗꯧꯔꯤꯒꯦ ꯁꯤꯅꯤ
ꯁꯦꯝꯕꯗ ꯌꯥꯔꯔꯣꯏꯁꯤꯅꯦꯀꯣ
ꯁꯦꯝꯕꯗ ꯌꯥꯏꯌꯦꯦ ꯌꯥꯔꯣꯏ ꯍꯥꯏꯕꯒꯤ ꯋꯥ ꯅꯠꯇꯦ ꯀꯔꯤꯅꯣ ꯁꯦꯝꯗꯣꯏꯁꯦ ꯍꯥꯏꯁꯤꯅꯦ ꯑꯩꯅ ꯁꯦꯝꯗ꯭ꯔꯁꯨ ꯑꯗꯨꯝ ꯌꯥꯕ ꯅꯠꯇ꯭ꯔꯣ ꯅꯪꯒꯤꯗꯤ
ꯌꯥꯔꯦ ꯌꯥꯔꯦ
ꯐ
ꯁꯦꯝꯃ ꯁꯦꯝꯃꯒ
ꯁꯦꯝꯦꯃꯣ ꯁꯦꯝꯦꯃꯣ
ꯁꯦꯝꯂꯒ ꯌꯥꯕ ꯉꯥꯛꯇꯅꯤ ꯀꯩꯅꯣ ꯅꯠꯇ꯭ꯔꯣ
ꯁꯦꯝꯕꯤꯨ ꯁꯦꯝꯕꯤꯨ
ꯐꯖꯒꯗꯕ ꯌꯥꯒꯗꯕ ꯃꯑꯣꯡꯗ ꯁꯦꯝꯗꯣꯛꯎ
ꯀꯃꯥꯏ ꯀꯔꯤ ꯇꯧꯔꯝꯕꯅꯣ ꯀꯔꯤ ꯇꯧꯔꯝꯕꯅꯣ ꯉꯁꯤꯗꯤ
ꯉꯁꯥꯏ ꯍꯜꯂꯛꯑꯦ ꯍꯜꯂꯛꯑꯒ ꯆꯥꯛ ꯆꯥꯔꯦ ꯉꯥꯏꯍꯥꯛ ꯄꯣꯊꯥꯔꯦ ꯑꯗꯨꯒ ꯊꯕꯛ ꯈꯔ ꯑꯃꯨꯛ ꯇꯧꯊꯣꯛꯑꯦ ꯐꯤ ꯈꯔ ꯁꯨꯗꯣꯛꯑꯦ ꯑꯗꯨꯒ ꯍꯧꯖꯤꯛ ꯑꯃꯨꯛ ꯐꯝꯃꯃꯦ ꯍꯧꯖꯤꯛꯃꯛꯨꯛ ꯃꯤ ꯁꯤꯡꯖꯨ ꯆꯥꯕ ꯂꯥꯛꯀꯅꯤ ꯏꯖꯤꯀꯦꯜꯁꯨ ꯆꯪꯂꯛꯀꯗꯕ ꯃꯥꯜꯂꯦ
ꯅꯣꯏ ꯈ꯭ꯔꯤꯁꯇꯦꯟꯗꯤ ꯁꯟꯗꯦꯗꯁꯦ ꯆꯔꯆ ꯆꯠꯇꯣꯏꯅꯦ
ꯆꯠꯂꯦ ꯀꯩꯅꯣ
ꯑꯣ ꯆꯔꯆꯇ ꯀꯔꯤ ꯀꯔꯤ ꯇꯧꯕꯅꯣ ꯀꯔꯤ ꯀꯔꯤ ꯀꯃꯥꯏꯅ ꯇꯧꯒꯦ ꯅꯣ
ꯀꯔꯤꯕꯨ ꯇꯧꯅꯤꯡꯒꯦꯅꯦ
ꯆꯔꯆ ꯆꯠꯄꯗ ꯀꯔꯤ ꯀꯔꯤ ꯇꯧꯕꯅꯣ ꯑꯩꯁꯨ ꯈꯪꯅꯤꯡꯕꯀꯣ ꯈꯔ ꯇꯥꯕ꯭ꯔꯣ
ꯇꯥꯏ ꯇꯥꯏ
ꯎꯝ ꯏꯁꯩ ꯏꯁꯩ ꯇꯝꯗ꯭ꯔꯕꯣ ꯉꯁꯤꯗꯤ
ꯇꯝꯕ ꯂꯣꯏꯔꯦ ꯉꯁꯥꯏ
ꯐꯥꯗꯔꯁ ꯗꯦꯁꯨ ꯂꯣꯏꯔꯦꯀꯣ
ꯂꯣꯏꯔꯦ
ꯎꯝ ꯐꯥꯗꯔ ꯁꯇꯗꯦꯗ ꯀꯩꯀꯩ ꯇꯧꯈꯤꯕꯅꯣ
ꯅꯍꯥꯟ ꯑꯗꯨꯝ ꯏꯁꯩ ꯁ ꯄ꯭ꯔꯣꯒ꯭ꯔꯥꯝ ꯑꯗꯨ ꯋꯥ ꯇꯧꯗꯦꯗ
ꯑꯗꯨꯝ ꯆꯔꯁ ꯀꯥꯕ ꯏꯁꯩꯗ ꯁꯛꯄ ꯑꯗꯨꯒ ꯃꯣꯏꯒꯤꯗꯃꯛ ꯑꯆꯥꯄꯣꯠ ꯈꯔ ꯄꯤ ꯒꯤꯐ ꯈꯔ ꯄꯤ ꯐꯣꯇꯣ ꯈꯔ ꯀꯥꯞꯄ ꯑꯗꯨ ꯃꯉꯥꯏꯔꯦ
ꯑꯝ ꯅꯨꯡꯉꯥꯏꯔꯝꯒꯅꯤ ꯆꯥꯛ ꯆꯥꯃꯤꯟꯅꯕꯗꯤ ꯇꯧꯗ꯭ꯔꯦ
ꯆꯥꯛꯇꯤ ꯇꯧꯗꯦꯗ ꯃꯁꯥ ꯃꯁꯥꯒꯤ ꯃꯌꯨꯝ ꯃꯌꯨꯝ ꯑꯃ ꯇꯧꯖꯕꯅ ꯇꯧꯖꯔꯦ ꯄꯨꯜꯂꯞꯀꯤ ꯑꯣꯏꯅꯗꯤ ꯆꯥꯛ ꯇꯧꯗꯦ
ꯅꯣꯏꯗꯤ ꯑꯣꯛꯁꯥꯁꯨ ꯌꯥꯝ ꯄꯥꯝꯗꯥꯏꯅꯦ
ꯆꯥꯗꯦ
ꯑꯣꯛꯁꯥ ꯌꯥꯝ ꯆꯥꯒꯟꯗꯥꯏꯅꯦ ꯅꯣꯏ ꯑꯗꯥꯋꯥꯏ ꯂꯩꯀꯥꯏꯗꯣ
ꯃꯥꯗꯤ ꯆꯥꯗꯕꯩ ꯇꯥꯏꯞꯇꯥ